ꯍꯥꯏꯗꯤ ꯍꯥꯏꯈ꯭ꯔꯕꯅꯦ ꯍꯜꯂꯛꯍꯧꯗ꯭ꯔꯤ
ꯎꯝ ꯉꯥꯏꯔꯖꯦ
ꯎꯝ ꯉꯥꯏꯔꯖꯦ
ꯑ ꯑꯩꯅ ꯉꯁꯥꯏ ꯅꯉꯣꯟꯗ ꯇꯧꯕꯗꯣ
ꯎꯝ
ꯑꯣ ꯅꯠꯗꯦ ꯅꯠꯗꯦ ꯁꯤ ꯑꯩꯁ ꯑꯣ ꯑꯣ ꯑꯩ ꯑꯩ ꯚꯕ ꯇꯔꯦ ꯌꯥꯔꯦ ꯌꯥꯔꯦ ꯑꯩ ꯒꯌꯥꯟ ꯂꯥꯏ ꯑ ꯍꯖꯤꯛꯁꯨ ꯍꯧꯖꯤꯛꯁꯨ ꯌꯥꯗꯔꯤꯅꯦ ꯏꯕꯦꯝꯃ ꯁꯤ ꯀꯣ ꯑꯁꯤꯒꯤ ꯀꯩꯅꯣꯖꯦ ꯀꯩꯅꯣ ꯇꯧꯈ꯭ꯔꯦꯅ ꯍꯥꯏꯔꯒ ꯑꯃꯨꯛ ꯅꯦꯛꯁ ꯑꯅꯧ ꯍꯣꯡ ꯂꯧꯔꯒ ꯇꯧꯗ꯭ꯔꯗꯤ ꯌꯥꯗꯕꯤꯗꯣ ꯇꯧꯔꯤꯅꯦꯃꯤ
ꯀꯃꯥꯏꯅ ꯑꯃꯨꯛ ꯌꯥꯔꯛꯏꯕ ꯑꯗꯨꯒ
ꯑꯗꯨꯒ ꯑ ꯑꯃ ꯍꯥꯏꯗꯤ ꯑꯃꯨꯛ ꯅꯧꯅ ꯑꯃꯨꯛ ꯍꯨꯝ ꯏꯔꯀꯥꯟꯗ ꯑꯃꯨꯛ ꯌꯥꯔꯛꯄ
ꯎꯝ ꯑꯣ ꯑꯣ ꯑꯩ ꯈꯪꯉꯦ ꯑꯩ ꯈꯪꯉꯦ ꯑꯩ ꯈꯪꯉꯦ
ꯑꯪ ꯑꯧ ꯅꯕ ꯀꯩꯅꯣ ꯇꯧꯕꯗꯣ ꯗꯨꯗꯣ ꯇꯧꯔꯤꯕꯣ
ꯎꯝ
ꯑꯩꯁꯦ ꯍꯩ ꯆꯥꯕꯗ ꯄꯨꯛꯊꯟꯗꯣꯔꯦ ꯍꯥꯏꯕ
ꯊꯟꯅꯤ ꯅꯪ ꯀꯩ ꯍꯩ ꯆꯥꯏꯕ
ꯑꯪꯒ꯭ꯨꯔ ꯈꯣꯏ ꯃꯥꯅ ꯄꯤꯔꯛꯄ ꯑꯪꯒ꯭ꯨꯔ ꯆꯦ ꯍꯌꯦꯡ ꯌꯧꯔꯗꯤ ꯄꯠꯈ꯭ꯔꯅꯤ ꯑꯩꯁꯨ ꯍꯌꯦꯡꯗꯤ ꯂꯩꯔꯣꯏꯅ ꯆꯥꯊꯣꯛꯏꯅꯦ
ꯅꯪ ꯍꯌꯦꯡ ꯀꯥꯏ ꯆꯠꯇꯣꯔꯤꯒꯦ
ꯍꯌꯦꯡꯗꯤ ꯗꯦꯠ ꯃꯆꯥ ꯑꯃ ꯆꯧꯎꯒꯦ
ꯀꯩꯅꯣꯒꯔꯣ
ꯅꯠꯇꯦ ꯀꯩꯅꯣ ꯗꯦꯠ ꯍꯥꯏꯔꯒ ꯃꯣꯏꯒ ꯆꯠꯄ ꯈꯠꯇ ꯗꯦꯠ ꯂꯣ
ꯅꯠꯇꯦꯍꯦ ꯑꯩꯅ ꯍꯥꯏꯖꯦ ꯅꯪ ꯈꯪꯗꯔꯦ ꯑꯩꯅ ꯍꯥꯏꯖꯦ ꯗꯤ ꯑꯦꯝꯗꯅꯦ
ꯑꯣꯃꯅꯤ
ꯑꯗꯨꯅꯦ
ꯃꯥ ꯍꯌꯦꯡ ꯆꯠꯔꯨꯀꯦ ꯆꯠꯂꯨꯁꯦꯔ ꯅꯪꯁꯨ ꯊꯕꯛ ꯂꯩꯇ꯭ꯔꯗꯤ
ꯎꯝꯍꯨꯝ ꯑꯩ ꯑꯩꯈꯣꯏ ꯆꯦ ꯍꯣꯏꯗ ꯂꯥꯛꯑꯣ ꯍꯥꯏ
ꯎꯝ ꯆꯠꯂꯣ ꯆꯠꯂꯣ ꯑꯩꯁꯨ ꯍꯌꯦꯡ ꯆꯠꯎꯒꯦ ꯑꯣꯛ ꯊꯣꯡꯕ ꯆꯥꯎꯒꯦ
ꯁꯦꯁ ꯑꯍꯥꯎꯕꯅꯤꯀꯣ
ꯅꯪ ꯈꯜꯂꯨ ꯈꯜꯂꯨ ꯑꯩꯅ ꯂꯩꯔꯤꯉꯩꯗ ꯆꯥꯅꯤꯡꯍꯧ ꯆꯥꯛꯍꯧꯕꯅ ꯐꯔꯣꯏꯗ꯭ꯔꯅ
ꯑꯩꯕꯨ ꯑꯩꯕꯨꯗꯨꯗ ꯂꯥꯛꯄꯅ ꯐꯔꯗ꯭ꯔꯥꯅꯦ
ꯅꯪ ꯋꯥꯈꯜ ꯃꯆꯥꯃ ꯈꯟꯕꯅ ꯐꯩꯀꯣ
ꯑꯩꯅ ꯄꯤꯖꯒꯦ ꯍꯥꯏ ꯀꯥꯟꯗ ꯆꯥꯍꯧꯕꯅ ꯐꯗꯣꯏꯖꯥꯠꯂꯥ
ꯌꯥꯝ ꯇꯥꯡꯅ ꯐꯪꯕ ꯇꯥꯟꯖꯥꯅꯤ
ꯆꯥꯛ ꯆꯥꯅꯕꯩꯗꯨꯁꯨ ꯃꯨꯛ ꯍꯥꯏꯔꯛꯑꯅꯤ
ꯑꯁ ꯇꯣꯛꯑꯁꯦꯕ ꯑꯩ ꯋꯥꯁꯤꯜꯂꯛꯑꯦ ꯑꯗꯨ
ꯁꯤꯖꯨ ꯋꯥꯁꯜꯂꯛꯑꯦ ꯀꯥꯏꯅ ꯍꯌꯦꯡ ꯑꯩꯅ ꯆꯥꯕ ꯆꯠꯇꯒꯤ ꯎ ꯄ꯭ꯔꯣꯒꯥꯝꯁꯤꯜꯂꯝꯃꯤꯖꯤꯕꯨ ꯋꯥꯁꯜꯂꯛꯑꯦ ꯀꯥꯏꯅ
ꯍꯥꯏꯖꯦ ꯎꯝ ꯍꯥꯏꯗꯤ ꯅꯨꯡꯇꯤꯒꯤꯕꯨꯗꯤ ꯄꯨꯟꯕ ꯅꯠꯇꯦꯕꯀꯣ ꯉꯁꯤꯖꯨ ꯆꯠꯂꯨꯔꯦꯀꯣ ꯅꯨꯡꯗꯥꯡꯗꯖꯨ ꯀꯩꯝ ꯂꯩꯇꯦ ꯊꯕꯛꯁꯦ ꯑꯗꯣ ꯉꯁꯤꯗ ꯆꯠꯇ꯭ꯔꯒꯗꯤ ꯑꯩꯖꯦ ꯑꯗꯨꯝ ꯅꯨꯃꯤꯠ ꯆꯨꯞꯕ ꯐꯃꯨꯡꯗ ꯑꯗꯨꯝ ꯊꯔꯣ ꯃꯥꯔꯣ ꯑꯣꯜꯂꯒ ꯑꯗꯨꯝ ꯂꯩꯗꯣꯏꯅꯦꯕ ꯏꯊꯟꯇ
ꯑꯝ
ꯑꯗ ꯁꯤꯒꯨꯝꯕꯖꯦ ꯑꯃꯨꯛ ꯆꯠꯂꯨꯇ ꯅꯠꯇ꯭ꯔꯒ ꯆꯣꯡ ꯐꯃꯨꯡꯗ ꯏꯊꯟꯗ ꯂꯩꯅꯤ ꯆꯠꯂꯖꯨ ꯑꯃꯨꯛ ꯋꯥꯔꯦꯀꯣ ꯏꯁꯥꯖꯦ ꯑꯗꯨꯗꯣ ꯑꯩ ꯑꯁ ꯑꯃꯨꯛ ꯆꯠꯇ꯭ꯔꯦ ꯁꯤꯗ ꯕꯣꯔꯤꯡ ꯑꯃꯨꯛ ꯆꯨꯅꯤ ꯑꯃꯨꯛ ꯆꯠꯂꯦ ꯋꯥꯔꯦ ꯀꯔꯤꯅꯣ ꯇꯧꯔꯤꯁꯤꯕꯨ ꯁꯤꯅꯦꯅ ꯉꯔꯥꯡ ꯈꯜꯂꯝꯃꯤꯖꯦꯀꯣ ꯑꯩꯖꯦ ꯉꯔꯥꯡ ꯉꯔꯥꯡꯥ ꯑꯩ ꯈꯟꯂꯤꯖꯦ ꯑꯩ ꯉꯔꯥꯡ ꯈꯜꯂꯦ ꯍꯥꯏꯕꯗꯨꯗ ꯆꯠꯂꯦ ꯋꯥꯔꯦ ꯆꯠꯇ꯭ꯔꯦ ꯑꯃꯨꯛ ꯕꯣꯔꯤꯡ ꯆꯨꯔꯦ ꯀꯔꯤ ꯅꯣ ꯑꯩꯅ ꯇꯧꯗꯣꯏꯖꯤꯕꯨ ꯁꯤꯅꯦ ꯑꯩꯅ ꯈꯜꯂꯤꯁꯦ ꯑꯩ ꯃꯤ ꯑꯣꯏꯔꯔꯣꯏ ꯁꯨꯃꯥꯏꯅ ꯑꯗꯨꯝ ꯂꯩꯔꯗꯤ ꯐꯤ ꯃꯃꯨꯡꯖꯤꯗ ꯇꯥꯔ ꯑꯗꯨꯖꯨ ꯀꯜꯂꯤ
ꯑꯦꯛꯁꯔꯁꯥꯏꯁ ꯇꯧꯑꯣ
ꯑꯗꯨꯖꯨꯅꯦ ꯑꯩꯅ ꯈꯜꯂꯤꯖꯦ ꯑꯗꯣ ꯍꯌꯦꯡ ꯃꯣꯏ ꯑꯥ ꯆꯠꯂꯒ ꯃꯣꯏꯗ ꯑꯍꯤꯡ ꯂꯦꯛꯀꯅꯤ
ꯃꯟ ꯀꯩꯅꯣꯗ ꯃꯟꯗꯦ ꯅꯨꯃꯤꯠꯇ ꯂꯥꯛꯇꯣꯏꯕ
ꯎꯝ
ꯎꯝ ꯑꯌꯨꯛ ꯑꯌꯨꯛꯇꯨꯅ ꯑꯦꯛꯁꯔꯁꯥꯏꯁ ꯇꯧ ꯀꯩꯅꯣ ꯊꯥꯔꯇꯤ ꯃꯤꯅꯠꯁꯃꯨꯛ ꯈꯥꯏꯗꯣꯛꯑꯒ
ꯊꯥꯔꯇꯤ ꯃꯤꯅꯤꯠꯁꯇꯨꯗꯤ ꯍꯦꯟꯗꯣꯛ ꯄꯥꯗꯣꯛꯄꯅꯤꯗ ꯂꯦꯝꯅ ꯋꯥꯟ ꯑꯋꯥꯔ ꯅꯨꯡꯇꯤ ꯈꯥꯏꯗꯣꯛꯀ ꯇꯕ ꯌꯥꯏ ꯑꯩ ꯊꯕꯛ ꯑꯃ ꯁꯨꯕꯖꯨ ꯅꯠꯇꯦ ꯍꯖꯤꯔꯥ ꯁꯨꯕ ꯆꯠꯄ ꯃꯤꯖꯨ ꯅꯠꯇꯦ ꯑꯩꯗꯤ
ꯑꯗꯨꯅꯦ ꯇꯧꯕ ꯌꯥꯏꯌꯦ
ꯆꯥꯛ ꯏꯁꯤꯡ ꯌꯨꯝꯒꯤ ꯑꯗꯨ ꯑꯗꯥ ꯀꯥꯏꯅꯒ ꯑꯃ ꯌꯨꯝꯒꯤ ꯆꯥꯛ ꯏꯁꯤꯡ ꯇꯧꯕ ꯃꯤꯖꯨ ꯅꯠ ꯇꯦꯗꯅꯥ ꯍꯥꯏꯗꯤ ꯁꯤ ꯂꯩꯔꯤꯖꯤꯕꯨ ꯍꯥꯏꯕꯅꯤꯗꯀꯣ ꯌꯨꯝꯗ ꯂꯩꯔꯒꯅ ꯌꯨꯝꯒꯤ ꯌꯨꯝꯗ ꯂꯩꯕꯅ ꯌꯨꯝꯒꯤ ꯊꯕꯛ ꯇꯧꯔꯁꯨ
ꯑꯗ ꯂꯩꯔꯤꯉꯥꯏꯗꯤ ꯇꯧꯕ ꯌꯥꯏ ꯍꯥꯏꯕ
ꯑꯗꯨꯅꯦ ꯑꯩ ꯇꯧꯒꯦ ꯈꯟꯗꯤ ꯈꯜꯂꯛꯏꯖꯦ ꯀꯨꯏꯔꯦ ꯌꯥꯍꯧꯖꯦ ꯉꯟꯇꯥ ꯍꯧꯕ ꯉꯝꯗꯕ
ꯉꯝꯃꯨ ꯉꯝꯃꯨ ꯑꯦꯂꯥꯝ ꯊꯝꯃꯨ
ꯑꯣ ꯅꯪꯅ ꯉꯁꯤ ꯊꯦꯡꯕ ꯋꯥ ꯋꯥꯔꯤ ꯁꯥꯟꯅꯕ ꯌꯥꯔꯤꯖꯦ ꯀꯩꯅꯣ ꯑꯃꯗꯣ ꯀꯩꯌꯝ ꯍꯥꯏꯔꯛꯑꯣꯏꯗ꯭ꯔꯣ
ꯎ ꯃꯔꯨꯞꯀꯤ ꯄꯩꯁꯥ ꯄꯥꯔ
ꯎꯝ ꯑꯦ ꯃꯥ ꯃꯔꯨꯞꯁꯨ ꯍꯧꯕ꯭ꯔ ꯍꯥꯏꯖꯦ
ꯍꯣꯏ
ꯀꯩꯅꯣ ꯍꯥꯏꯁꯤꯕꯣ ꯌꯥꯝ ꯇꯧꯏꯖꯥꯅꯤꯅ
ꯇꯧꯌꯦꯦ
ꯑꯌꯥ ꯁꯤꯜꯂꯦ ꯁꯤꯟꯕꯖꯨ ꯌꯥꯎꯋꯦ ꯑꯩꯅ ꯆꯥꯏꯖꯦ ꯑꯁ
ꯎꯝ ꯁꯤꯟꯅꯤ
ꯍꯧꯖꯤꯛꯀꯤ ꯋꯥꯔꯤ ꯂꯣꯏꯍꯧꯗꯕꯗꯣ ꯀꯝ ꯀꯔꯝꯕꯅꯣ
ꯆꯥꯒꯦ
ꯎꯝ ꯍꯨ
ꯑꯗꯨ ꯍꯥꯏꯔꯒꯅꯦ ꯆꯥꯗꯤ ꯑꯃ ꯃꯣꯏ ꯃꯄꯥꯟ ꯂꯝꯗꯒ ꯂꯣꯟꯅꯕ ꯆꯥꯃꯅꯥꯥꯒ ꯆꯤꯅꯤꯒ ꯍꯥꯟꯅ ꯀꯪꯅ ꯉꯧꯔꯒꯅꯦ
ꯇꯧꯕꯗꯣ
ꯇꯧꯕꯗꯣ ꯑꯗꯨꯗꯣ ꯑꯝꯇꯪ ꯂꯣꯜꯂꯒ ꯊꯛꯅꯤꯡꯉꯤ ꯑꯩ
ꯑꯩꯁꯨ ꯑꯗꯨꯗ ꯑꯝꯇꯪ ꯂꯣꯜꯂꯒ ꯊꯥꯅꯤꯡꯉꯤꯌꯦ
ꯌꯥꯝ ꯍꯥꯎꯗꯧ ꯃꯥꯜꯂꯦ ꯍꯥꯏꯕ
ꯑꯗꯣ ꯑꯩꯈꯣꯏꯒꯤꯅꯨ ꯅꯨꯄꯤꯒꯤ ꯀꯩꯅꯣ ꯀꯩꯅꯣ ꯇꯧꯕꯒꯤ ꯑꯃ ꯇꯧꯅꯖꯤꯅ ꯍꯥꯏꯅꯕꯗꯣ
ꯎꯝ
ꯑꯗꯨꯗꯣ
ꯍꯥꯏꯔꯛꯑꯣ
ꯑꯗꯨꯝ ꯑꯩꯅ ꯍꯥꯏꯖꯤꯗ ꯆꯥꯛ ꯆꯥꯗꯕꯤ ꯖꯒꯥ ꯑꯃ ꯆꯠꯄꯗꯤ ꯀꯩꯗꯧꯋꯦꯁꯤꯅꯦ ꯆꯥꯛ ꯆꯥꯕꯗꯣ ꯁꯤꯗ ꯃꯇꯝꯗꯣ ꯃꯥꯡꯉꯤꯗ ꯆꯥꯛ ꯆꯥ ꯀꯨꯏꯅ ꯂꯩꯅꯩ ꯍꯥꯏꯕ ꯍꯣꯏ ꯑꯗꯣ ꯍꯟꯗꯛꯇꯤ ꯀꯨꯏꯅ ꯂꯩꯕ ꯍꯥꯏꯁꯦ ꯃꯣꯏꯅꯁꯨ ꯉꯟꯇꯥ ꯂꯥꯛꯇꯦ ꯍꯥꯏꯕ ꯃꯌꯨꯝꯗꯒꯤ ꯃꯌꯨꯝꯗꯤ ꯂꯥꯛꯅꯩꯅꯦ ꯍꯥꯏꯅ ꯊꯦꯡꯅ ꯂꯥꯛ ꯅꯩ ꯍꯥꯏꯕ ꯅꯪꯖꯨ ꯅꯪꯖꯨ
ꯎꯝ ꯑꯩꯉꯣꯟꯗꯩ ꯍꯧꯔꯒ
ꯎꯝ
ꯌꯥꯏ ꯑꯩꯗꯤ ꯆꯥꯗ꯭ꯔꯥꯖꯨ ꯍꯧꯖꯤꯛꯀꯤ ꯆꯠꯁꯦ ꯍꯥꯏꯅꯕ ꯃꯐꯝꯗꯨꯗ ꯆꯠꯂꯒ ꯑꯗꯨꯝ ꯂꯩꯔꯨꯕ
ꯑꯗꯨꯗ ꯃꯨꯛ ꯌꯥꯔꯛꯇ꯭ꯔꯥꯗꯤ ꯁꯤꯅ ꯌꯥꯗꯕ ꯌꯥꯗꯕ ꯌꯥ ꯌꯥꯗꯕ ꯌꯥꯎꯔꯛꯑꯗꯤ ꯁꯤꯅꯤ
ꯑꯗꯨ ꯃꯣꯏ ꯀꯣꯡꯒꯦ ꯍꯥꯏꯕꯗꯨꯗꯤ ꯀꯣꯡꯉꯔꯣꯏꯗ꯭ꯔꯣ
ꯑꯣ ꯑꯗꯨꯗꯣ ꯑꯗꯣ ꯀꯩꯅꯣꯗꯣ ꯃꯥꯗꯣ ꯃꯣꯏꯒꯤ ꯑꯥ ꯃꯆꯧꯕꯤ ꯑꯃ ꯅꯥꯏ ꯍꯥꯏꯕꯅꯦꯕ
ꯎꯝ
ꯏꯁꯇ꯭ꯔꯣꯛ ꯇꯧꯋꯦ ꯍꯥꯏꯕꯅꯦꯕ ꯅꯍꯥꯟ ꯋꯥꯔꯤ ꯂꯤꯕꯗꯣ ꯅꯪ ꯇꯥꯍꯧꯗ꯭ꯔꯥꯕꯣ
ꯍꯣꯏ ꯇꯍꯧꯋꯦ
ꯑ ꯑꯗꯨꯗꯨꯅ ꯃꯥꯗꯣ ꯃꯤ ꯂꯩꯇꯦ ꯑꯗꯨꯅ
ꯃꯥꯅ ꯑ ꯑꯩ ꯃꯥ ꯃꯟꯗꯦꯗꯤ ꯂꯥꯛꯀꯅꯤꯅ
ꯎꯝ
ꯅꯣꯏꯒꯤ ꯁꯟ ꯊꯣꯡꯕꯗꯨꯅ ꯀꯃꯥꯏꯅ ꯇꯧꯗꯣꯏꯕ
ꯑꯩꯒꯤꯔꯣ
ꯎꯝ
ꯑꯗꯣ ꯑꯩꯗꯣ ꯉꯁꯥꯢ ꯍꯥꯏꯔꯧ ꯑꯩ ꯁꯟ ꯊꯣꯡꯕꯗꯤ ꯍꯩꯇꯦ ꯃꯣꯏꯅ ꯁꯟ ꯊꯣꯡꯕ ꯆꯥꯖꯧ ꯍꯥꯏꯔꯒꯗꯤ ꯑꯩꯅ ꯂꯩꯔꯛꯀꯦ ꯁꯟꯗꯣ ꯃꯣꯏꯅ ꯊꯣꯡꯒꯦꯗꯤ ꯌꯥꯏꯑꯦꯕ ꯑꯗꯣ ꯑꯩ ꯁꯟ ꯊꯣꯡꯕꯗꯤ ꯁꯨꯡꯍꯩ ꯍꯩꯔꯣꯏꯕ
ꯑꯗꯨꯝ ꯑꯆꯥꯄꯣꯠ ꯆꯥꯔ ꯂꯣꯏꯁꯜꯂꯅꯤ ꯍꯥꯏꯈꯒꯔꯦꯗꯥꯏ
ꯑꯗꯣ ꯍꯥꯏꯕ ꯍꯥꯏꯁꯦ ꯑꯩꯁꯨ ꯑꯝꯇ ꯍꯧꯗꯣꯛꯀꯦ ꯀꯩꯅꯣꯗꯨꯗ ꯑꯗꯨꯝ ꯉꯁꯥꯏꯒꯤ ꯀꯩꯅꯣ ꯑꯃꯗꯨꯗ ꯑꯗꯨꯝ ꯑꯝꯇ ꯋꯥꯖꯦ ꯍꯧꯗꯣꯛꯀꯦ
ꯍꯧꯅꯔꯣ ꯅꯣꯏ ꯑꯅꯤ
ꯑꯃꯇ ꯍꯥꯏꯅꯗ꯭ꯔꯤꯑꯕ ꯑꯗꯨꯗ ꯑꯝꯇ ꯍꯥꯏꯅꯈꯤ
ꯍꯪꯅꯔꯣ ꯑꯗꯨꯒ ꯀꯔꯝꯕ ꯇꯧꯕꯅꯣ ꯐꯗꯣꯏꯅꯣꯗꯣ ꯍꯥꯏꯅꯔꯒ ꯇꯧꯕꯅꯤ
ꯁꯟ ꯆꯥꯕ ꯍꯥꯏꯗꯣ ꯖꯟꯖꯥꯟꯅꯦ ꯍꯥꯏꯕ
ꯖꯥꯟꯅꯤ ꯍꯥꯏꯕ ꯑꯗꯨꯗꯒꯤ ꯑꯩꯗꯤ ꯑꯉꯥꯡꯁꯨ ꯌꯥꯎꯔꯛꯇ ꯌꯥꯔꯣꯏ ꯑꯃꯗꯣ ꯌꯥꯎꯔꯗꯤ ꯑꯃꯨꯛ
ꯎꯝ
ꯑꯩ ꯍꯥꯏꯁꯦ ꯈꯪꯕ꯭ꯔꯥ
ꯈꯪꯉꯦ
ꯉꯁꯥꯏꯁꯨ ꯀꯩꯅꯣꯝꯅ ꯍꯥꯏꯗꯅ ꯒꯥꯔꯤ ꯃꯅꯨꯡꯗ ꯀꯩꯅꯣꯁꯨ ꯃꯥ ꯆꯠꯇ꯭ꯔꯤꯉꯩꯗ ꯆꯥꯁꯦ ꯍꯥꯏꯌꯦ ꯈꯣꯠꯁꯦ ꯍꯥꯏꯌꯦ ꯀꯥꯏꯅ ꯍꯥꯏꯗ꯭ꯔꯣ ꯍꯥꯏ ꯗꯤ ꯍꯥꯏꯔꯝꯃꯣꯏ ꯃꯣꯏ ꯑꯗꯨꯝ ꯃꯊꯟꯇ ꯆꯥꯕ ꯇꯟꯕꯩ ꯍꯥꯏꯅꯦꯕ
ꯃꯥꯅꯦ ꯃꯥꯅ ꯍꯥꯏ ꯃꯥꯅ ꯇꯥꯛꯁꯜꯂꯤꯕ
ꯎꯝ ꯃꯥꯏ ꯑꯃꯗꯣ ꯌꯥꯎꯕꯗꯨꯗ
ꯑꯗꯨꯁꯨ ꯌꯥꯎꯍꯟꯗꯣꯏꯔꯥ ꯀꯪꯗ꯭ꯔꯦ
ꯈꯪꯗꯦ ꯒ꯭ꯌꯥꯟ ꯃꯦꯟ ꯇꯕ ꯅꯠꯇꯦꯗ ꯑꯩ ꯒ꯭ꯌꯥꯟ ꯇꯗ ꯈꯪꯗꯦ ꯅꯪ ꯒ꯭ꯌꯥꯟ ꯇꯥꯎ ꯍꯥꯏꯗꯣ ꯇꯔꯦ
ꯑꯩ ꯒ꯭ꯌꯥꯟ ꯇꯗꯦ ꯅꯪ ꯒ꯭ꯌꯥꯟ ꯇꯥꯎ
ꯑꯩ ꯒ꯭ꯌꯥꯟ ꯇꯥꯗꯦ ꯅꯪ ꯒ꯭ꯌꯥꯟ ꯇꯥꯑꯣꯀꯣ ꯁꯤꯗ ꯋꯥ ꯂꯣꯏꯔꯦ ꯕꯤꯠꯇꯨꯝ ꯇꯦꯛ ꯑꯦ ꯇꯧꯔꯤꯁꯦ ꯑꯩꯁꯦ ꯁꯔꯨ ꯉꯥꯛꯇꯒ ꯎꯔꯛꯑ ꯗꯤ ꯅꯨꯡꯉꯥꯏꯅꯤ ꯁꯤꯅꯤ ꯑꯩꯅ ꯈꯜꯂꯤꯁꯦ ꯀꯗꯨ ꯂꯥꯛꯄꯗꯤ ꯈꯥꯔ ꯍꯟꯊ ꯍꯥꯏꯗꯤ ꯃꯇꯣꯡ ꯌꯥꯝ ꯌꯥꯎꯔꯛꯏꯁꯦ ꯁꯔꯨ ꯈꯔꯒ ꯊꯣꯛꯂꯛꯑꯗꯤ ꯀꯥꯏꯁꯨ ꯐꯖꯅꯤ ꯁꯤ
ꯃꯇꯣꯡꯗꯣ ꯈꯔ ꯀꯛ ꯊꯠꯂꯣ
ꯑꯗꯨꯒ ꯊꯣꯡꯗꯣꯛꯁꯤꯔ ꯍꯟꯗꯛꯀꯤ ꯍꯟꯗꯛꯀꯤ ꯀꯩꯅꯣꯗꯣ ꯄꯤꯖꯩꯌꯦꯗꯣ ꯈꯪꯉꯤꯗꯅ
ꯎꯝ
ꯑꯗꯨ ꯄꯤꯖꯕꯗ ꯍꯥꯞꯈꯁꯤꯔ
ꯀꯥꯏꯗ ꯄꯤꯖꯕꯅꯣ
ꯍꯟꯗꯛꯀꯤ ꯃꯣꯏꯒꯤ ꯅꯥꯒꯥꯒꯤ ꯅꯨꯄꯤ ꯅꯨꯄꯤ ꯈꯔ ꯈꯔ ꯊꯝꯃꯦ ꯍꯥꯏꯕꯗ ꯃꯣꯏꯒꯤ ꯃꯥꯏ ꯃꯥꯏ ꯀꯩꯅꯣꯗꯣ ꯄꯤꯖꯩꯑꯅ ꯍꯥꯏꯕꯗꯣ ꯐꯥꯔꯤꯕ ꯅꯨꯄꯥꯁꯤꯡꯗꯨꯒꯤ ꯄꯤꯖꯩꯑꯦ ꯍꯥꯏꯕꯗꯣ
ꯈꯪꯗꯦꯍꯦ ꯑꯩ ꯑꯗꯨ ꯋꯥꯔꯤ ꯇꯥꯗ꯭ꯔꯤ
ꯇꯥꯔꯣꯏ ꯅꯪꯗꯤꯅꯦ ꯅꯪꯗꯤ ꯀꯩꯝꯇ ꯂꯝꯁꯤꯒꯤ ꯀꯔꯦꯟ ꯑꯦꯐꯤꯌꯔ ꯍꯥꯏꯗꯤ ꯇꯧꯔꯤꯕ ꯊꯧꯗꯣꯛ ꯋꯥꯊꯣꯛ ꯊꯧꯗꯣꯛ ꯋꯥꯊꯣꯛꯁꯤꯡ ꯑꯗꯨꯗꯒꯤ ꯑꯥ ꯑꯗꯨꯒꯨꯝꯕ ꯑꯃ ꯈꯪꯉꯣꯏ ꯅꯪ ꯈꯪꯉꯤꯁꯦ ꯑꯣꯡꯂꯤ ꯀꯔꯤ ꯇꯨꯝꯕ ꯆꯥꯕ
ꯍꯥꯏꯗꯤ ꯑꯩꯅ ꯑꯗꯨ ꯈꯪꯅꯕ ꯀꯩꯅꯣꯗꯣ ꯄꯥꯏꯗ꯭ꯔꯦꯕ ꯈꯪꯕ꯭ꯔꯥ ꯑꯩ ꯁꯤꯗ ꯔꯤꯜꯁ ꯈꯛꯇꯪ ꯌꯦꯡꯕꯇꯪꯅꯦꯕ ꯑꯩꯅ ꯍꯧꯖꯤꯛ ꯇꯧꯔꯤꯁꯦ ꯑꯗꯨꯗꯨꯅ ꯅ ꯔꯤꯜꯁꯀꯨꯝꯕ ꯈꯔ ꯌꯦꯡꯉꯒ ꯄꯪꯂꯩꯗ ꯂꯩꯕꯅꯦ
ꯉꯦ ꯗꯨꯗꯤ ꯑꯩ ꯑꯗꯨꯝ ꯃꯌꯥꯝ ꯌꯦꯡꯉꯦ ꯑꯗꯣ ꯑꯩ ꯅꯤꯡꯁꯤꯡ ꯅꯤꯡꯁꯤꯡꯕ ꯃꯇꯝꯗ ꯉꯥꯏꯍꯥꯛ ꯉꯥꯏꯍꯥꯛ ꯆꯪꯉꯦ ꯑꯗꯨꯅ ꯑꯗꯨꯗ ꯑꯗꯨꯗ ꯈꯪꯉꯛꯄꯅꯦ ꯑꯩꯁꯨ
ꯅꯣꯏꯅ ꯅꯪꯅ ꯆꯪꯉꯨꯕꯩꯅꯤꯗꯅ ꯑꯩ
ꯑꯈꯣ- ꯑꯩꯈꯣꯏꯒꯤ ꯑꯩꯈꯣꯏꯒꯤ ꯏꯆꯥꯅꯅꯦ
ꯎꯝ
ꯈꯪꯕ꯭ꯔ ꯑꯩꯅ ꯍꯥꯏꯁꯦ
ꯎꯝ
ꯑꯩꯈꯣꯏꯗ ꯑꯩꯒꯤ ꯀꯩꯅꯣꯗ ꯔꯤꯄ꯭ꯂꯥꯏ ꯄꯤꯔꯛꯄ ꯃꯥꯜꯂꯦꯕꯀꯣ
ꯎꯝ
ꯍꯅꯨꯔꯦ ꯌꯥꯗ꯭ꯔꯦ ꯌꯦ
ꯎꯝ
ꯎꯁꯤꯠꯇ꯭ꯔꯤꯖꯦ
ꯁꯤꯠꯇ꯭ꯔꯤꯕ ꯃꯥ ꯌꯥꯎꯗ꯭ꯔꯦꯅ ꯅꯠꯇ꯭ꯔꯥ ꯃꯥ ꯃꯥꯗꯤ ꯀꯌꯥꯝ ꯅꯍꯥ ꯑꯣꯏꯗꯅ
ꯃꯥꯅꯦ ꯑꯍꯟꯒ ꯄꯨꯡꯕ ꯃꯥꯅꯁꯨ ꯑꯩꯉꯣꯟꯗ ꯍꯅꯨꯔꯦ ꯌꯥꯗ꯭ꯔꯦ ꯀꯥꯏꯅ ꯎꯁꯤꯠꯇꯕ
ꯇꯥꯔꯦ ꯀꯛꯑꯣ ꯃꯣꯏꯅ ꯀꯛꯇ꯭ꯔꯤꯀꯥꯟꯗ
ꯍꯣꯏ ꯍꯣꯏ ꯍꯣꯏ ꯊꯝꯃꯒꯦ ꯊꯝꯃꯒꯦ ꯑꯗꯨꯗꯤ ꯀꯣ
ꯎꯝ